ꯏꯇꯥ
ꯇꯥꯕꯔꯣ
ꯑꯣ ꯇꯥꯏꯌꯦ ꯀꯔꯤꯅꯣ ꯏꯇꯥꯥ ꯀꯥꯝꯕꯗꯨ ꯑꯣ ꯃꯈꯣꯟꯗꯨ ꯃꯨꯠꯊꯠꯂꯨꯅꯦ
ꯏꯇꯥ ꯑꯝ ꯀꯔꯤ ꯍꯥꯏꯕ
ꯑꯣ ꯍꯧꯖꯤꯛ ꯑꯩꯅ ꯍꯥꯏꯕꯗꯨ ꯇꯥꯕ꯭ꯔꯥ
ꯑꯣ ꯆꯥꯛꯇꯣ ꯆꯥꯛ ꯀꯥꯝꯈꯠꯄꯅꯦ ꯑꯩꯈꯣꯏ ꯑ ꯅꯨꯄꯤꯅ
ꯀꯔꯤꯒꯤꯅꯣꯀꯣ
ꯎꯍꯨꯝ ꯈꯪꯗꯦ ꯆꯥꯛ ꯀꯥꯝꯃꯦ ꯆꯥꯛ ꯂꯥꯝꯃꯥꯜꯂꯦ ꯃꯥ ꯑꯩꯖꯨ ꯆꯥꯛ ꯈꯪꯗꯦ ꯇꯟ ꯆꯥꯕ ꯆꯠꯁꯤꯔꯅ ꯅꯪꯗꯤ ꯂꯥꯝꯗ꯭ꯔꯣ ꯂꯥꯝꯃꯤꯅ ꯃꯥꯎꯃꯤꯅꯥ ꯑꯃ ꯊꯛꯑꯦ ꯑꯩ ꯂꯥꯝꯃꯟꯕꯒꯤ ꯀꯔꯤꯁꯨ ꯆꯥꯅꯤꯡꯉꯥꯏ ꯂꯩꯇꯕ
ꯎꯝ ꯎꯝ ꯊꯛꯑꯣ ꯊꯛꯑꯣ ꯊꯛꯑꯣ ꯑꯩꯈꯣꯏ ꯌꯨꯝꯗ ꯀꯟꯅ ꯅꯠꯇ꯭ꯔꯣ ꯅꯪ ꯂꯩꯔꯤꯗꯣ ꯍꯧꯖꯤꯛ
ꯍꯣꯏ ꯃꯥꯅꯦ
ꯑꯦ ꯀꯣꯏꯔꯛꯑꯦ ꯍꯥꯏꯕꯒꯨꯝ ꯑꯩꯁꯨ ꯇꯥꯕꯀꯣ
ꯅꯪꯗꯤ ꯍꯧꯖꯤꯛ
ꯑꯁꯤ ꯂꯣꯏꯔꯒ ꯀꯩꯅꯣ ꯄꯣꯠ ꯆꯩ ꯑꯣꯗꯔ ꯇꯧ ꯍꯥꯟꯅ ꯇꯧꯔꯁꯤꯀꯣ ꯑꯗꯨꯗꯤ
ꯑꯣ ꯑꯣ ꯍꫭꯏ ꯍꫭꯏ ꯌꯥꯏꯌꯦ
ꯆꯥꯅꯕꯒꯤꯀꯣ ꯇꯟꯒꯨꯝꯕ ꯍꯧꯖꯤꯛ ꯏꯇꯥ ꯏꯕꯥꯅꯤꯁꯨ ꯍꯥꯏꯔꯝꯕꯅꯦ ꯇꯟ ꯄꯨꯔꯤꯗꯨꯅ ꯃꯉꯥ ꯇꯧꯔꯣ
ꯃꯉꯥ
ꯄꯨꯔꯤ ꯑꯧ ꯃꯉꯥ ꯑꯗꯨꯒ ꯇꯟꯒꯪꯗꯨꯅ ꯃꯉꯥ ꯇꯧꯔꯣ
ꯇꯧꯕꯥꯗꯤ
ꯍꯥꯥ
ꯑꯩꯉꯣꯟꯗꯗꯤ ꯀꯣꯡ ꯑ ꯀꯔꯤꯅꯣ ꯑꯃ ꯑꯒꯤꯗꯣ
ꯑꯣꯍꯣ ꯆꯥꯍꯟꯒꯗꯧꯕꯅꯦ ꯑꯩꯈꯣꯏ ꯂꯩꯁꯥꯕꯤꯗꯣ ꯆꯥꯍꯜꯂꯣ
ꯑꯣ ꯍꯣꯏ ꯍꯣꯏ
ꯑꯩꯈꯣꯏ ꯂꯩꯁꯥꯥꯕꯤꯗꯣ ꯆꯥꯍꯜꯂꯒ ꯄꯨꯔꯤ ꯃꯉꯥ ꯇꯧꯔꯣ ꯇꯟꯒꯪ ꯃꯉꯥ ꯇꯧꯔꯣ ꯑꯣ ꯄꯨꯔꯤꯗꯨꯗ ꯍꯦꯟꯖꯥꯡ ꯌꯥꯎꯔꯛꯑꯣꯅ ꯍꯥꯏꯒꯗꯧꯕꯀꯣ
ꯎꯝ
ꯎꯝ ꯎꯝ ꯑꯩꯁꯨ ꯍꯧꯖꯤꯛ ꯑꯉꯥꯡꯗꯨ ꯇꯨꯝꯒꯔ꯭ꯦꯅ
ꯄꯩꯁꯥ ꯄꯤꯔꯒ ꯆꯥꯍꯟꯗꯣꯏꯔꯥ ꯅꯠ
ꯄꯩꯁꯥ ꯍꯣꯔꯦꯟ ꯄꯤꯒꯅꯤ ꯍꯥꯏꯌꯨ
ꯑꫭ ꯍꯣꯏ ꯌꯥꯔꯦ ꯑꯗꯨꯗꯤ
ꯎꯝ ꯄꯩꯁꯥꯗꯨꯗꯤ ꯀꯣꯟꯅ ꯄꯤꯔꯒꯦꯅ ꯍꯥꯏꯌꯨꯀꯣ
ꯎꯝ ꯎꯝ ꯎꯝ
ꯑꯁ ꯍꯧꯖꯤꯛꯀꯥꯟꯁꯦ ꯑꯩꯈꯣꯏꯒꯤ ꯊꯕꯛꯁꯤꯅꯤꯀꯣ
ꯎꯝ
ꯍꯣꯔꯦꯟꯣꯏ ꯅꯣꯏ ꯅꯣꯏꯗꯨ ꯀꯟꯅꯕꯥꯅꯤꯗꯤ ꯍꯣꯔꯦꯟ ꯅꯨꯡꯗꯥꯡ ꯍꯣꯜꯗꯤꯦ ꯇꯧꯕ ꯌꯥꯏꯌꯦ
ꯍꯣꯏ ꯌꯥꯕꯨꯗꯤ ꯌꯥꯏ ꯑꯗꯨ ꯋꯥꯏꯑꯕ ꯑꯗꯨꯝ ꯇꯨꯝꯁꯨ ꯇꯨꯝꯅꯤꯡꯉꯛꯄꯀꯣ ꯅꯨꯡꯊꯤꯟꯗ ꯇꯨꯝꯗꯕꯤꯗꯀꯣ ꯑꯗꯨꯝ
ꯑꯣ
ꯂꯩꯗꯤ ꯌꯥꯝ ꯁꯥꯡꯗꯤ ꯂꯩꯕ ꯉꯝꯗꯦꯕ ꯑꯗꯣ ꯍꯦꯛꯇ ꯑꯃꯨꯛ ꯍꯧꯒꯠꯅꯤꯗꯅ ꯋꯥꯏꯑꯦꯕ ꯑꯗꯨꯒꯤꯀꯣ
ꯑꯣ ꯑꯣ ꯍꯣꯏ ꯍꯣꯏ ꯍꯣꯏ ꯑꯗꯨꯕꯨꯗꯤ ꯑꯗꯨꯝ ꯇꯧꯋꯦ ꯑꯃꯨꯛ ꯍꯣꯔꯣꯏ ꯃꯔꯥꯛ ꯃꯔꯥꯛ ꯎꯝ ꯑꯩꯗꯤ ꯉꯔꯥꯡ ꯅꯨꯡꯗꯥꯡꯁꯨ ꯊꯦꯡꯅꯗꯤ ꯇꯨꯝꯃꯦ
ꯑꯣ ꯅꯪꯕꯨꯗꯤ ꯊꯦꯡꯅ ꯇꯨꯝꯃꯁꯨ ꯅꯪ ꯊꯦꯡꯅ ꯑꯃꯨꯛ ꯍꯧꯒꯠꯄ ꯌꯥꯏꯗꯅ
ꯎꯝ ꯎꯝ
ꯑꯉꯥꯡꯁꯨ ꯂꯩꯑ ꯑꯗꯨ ꯅꯪꯁꯨ ꯊꯦꯡ ꯌꯥꯝ ꯊꯦꯡꯉꯗꯤ ꯇꯨꯝꯕꯅꯤꯅ ꯍꯥꯏꯕꯗꯤ ꯅꯁꯥꯗꯣ ꯅꯨꯡꯉꯥꯏꯁꯨ ꯅꯨꯡꯉꯥꯏꯗꯦꯗꯅ ꯑꯗꯨꯒꯤ ꯑꯃꯨꯛ ꯎ ꯇꯨꯝꯕꯁꯨ ꯐꯖꯅ ꯊꯣꯛꯑꯣ ꯑꯗꯨꯒ ꯈꯔ ꯐꯥꯅꯕꯣ ꯍꯤꯗꯥꯛ ꯄꯤ ꯒ ꯑꯃꯗꯤ ꯑꯗꯨꯝ ꯆꯥꯔꯒ ꯑꯗꯨꯝ ꯂꯩꯔꯣ ꯐꯥꯗ꯭ꯔꯤꯕ
ꯑꯁ ꯀꯔꯤ ꯇꯧ ꯆꯥꯅꯣ ꯑ ꯑꯉꯥꯡꯁꯤꯡꯁꯨ ꯌꯥꯝ ꯂꯥꯡꯕ ꯃꯈꯣꯟꯒꯨꯝ ꯇꯥꯏꯗ
ꯎꯝ
ꯎꯝ
ꯑꯉꯥꯡꯁꯤꯡꯗꯤ ꯑꯉꯥꯡꯅꯤꯅ ꯃꯣꯏꯗꯤ ꯈꯪꯗ꯭ꯔꯦꯗꯣ
ꯎꯝ ꯎꯝ
ꯑꯉꯥꯡ ꯑꯃꯗꯤ ꯇꯨꯝꯃꯤꯕꯣ
ꯑꯉꯥꯡ ꯃꯥꯗꯤ ꯐꯖꯅ ꯇꯨꯝ ꯂꯩꯔꯦ ꯍꯧꯖꯤꯛ
ꯎꯝ ꯎꯝ ꯁꯤꯅꯦ ꯐꯗꯅ
ꯃꯥ ꯐꯖꯅ ꯄꯦ ꯇꯨꯝꯍꯜꯂꯒꯦ ꯑꯉꯥꯡ ꯑꯃꯗꯨꯁꯨ ꯑꯩ ꯆꯪꯂꯛꯄ꯭ꯔꯣꯅ ꯍꯥꯏꯈꯤꯕꯅꯦ ꯃꯥ ꯃꯤꯦꯒꯤꯒꯨꯝꯕ ꯆꯥꯕ ꯂꯣꯏꯔꯒꯀꯣ
ꯍꯣꯏ ꯃꯥꯗꯣ ꯆꯥꯕ ꯂꯣꯏꯈ꯭ꯔꯦ ꯑꯗꯨꯒ ꯑꯃꯨꯛ ꯃꯥꯗꯣ ꯆꯥꯛꯂꯝꯑꯃꯦꯅ ꯍꯥꯏꯌꯦ ꯑꯗꯨꯒ ꯎꯝ ꯅꯨꯄꯤ ꯅꯨꯄꯤꯅ ꯎꯝ ꯀꯩꯅꯣ ꯑꯝ ꯅꯣꯏ ꯅꯪꯒꯤ ꯃꯃꯥꯅ ꯇꯨꯝꯕ ꯂꯥꯛꯑꯣ ꯆꯪꯉꯣ ꯍꯥꯏꯌꯦ ꯍꯥꯏꯔꯒ ꯑꯩ ꯆꯥꯛꯂꯝꯑꯝꯃꯦ ꯍꯥꯏꯔꯒ ꯂꯩꯍꯧꯕꯅꯦ ꯑꯗꯣ ꯑ ꯅꯣꯏ ꯃꯃꯥꯅ ꯑꯃꯨꯛ ꯍꯧꯒꯠꯄꯀꯥꯟꯗ ꯆꯥꯔꯣꯅ ꯍꯥꯏꯕꯅꯦꯅ ꯍꯥꯏꯔꯦꯒꯀꯣ ꯌꯥꯎꯅꯤ ꯁꯥꯟꯅꯔꯒ ꯂꯩ ꯃꯥꯜꯂꯦ ꯃꯥꯗꯣ
ꯑꯣ ꯑꯣ ꯃꯥꯒꯤ ꯇꯣꯏꯁꯨ ꯑꯅꯧ ꯑꯅꯧꯕ ꯅꯍꯥꯟ ꯂꯥꯛꯄꯒꯨꯝ ꯇꯧꯕꯅꯦꯕ
ꯎꯝ ꯎꯝ
ꯎꯝ
ꯑꯗꯨ ꯍꯥꯏꯔꯒ ꯑꯩ ꯑꯩꯒꯤ ꯄꯨꯛ ꯃꯌꯥꯝꯁꯦ ꯀꯃꯥꯏꯅ ꯇꯧꯗꯣꯏꯅꯣ ꯑꯩ ꯑꯃꯨꯛ ꯑꯁꯤ ꯕꯨꯛꯁꯤꯡꯁꯦ ꯑꯃꯨꯛ ꯀꯥꯟꯅꯔꯛꯀꯗ꯭ꯔꯥ ꯑꯃꯨꯛ ꯍꯨꯟꯗꯣꯛꯑꯗꯤ ꯑꯃꯨꯛ ꯑꯩ ꯑꯁ ꯈꯪꯗ꯭ꯔꯦꯗ ꯀꯃꯥꯏꯅ ꯇꯧꯗꯣꯏꯅꯣ ꯑꯩꯗ ꯊ
ꯀꯟꯅꯔꯛꯄ ꯃꯇꯝ ꯌꯥꯎꯒꯅꯤ ꯕꯨꯛꯁꯤꯡꯗꯨꯗꯤ ꯅꯣꯏꯅꯌꯥꯝꯕ ꯊꯣꯛꯀꯗꯧꯕꯗꯨꯕꯨ ꯒꯥꯔꯤꯗ ꯄꯨꯔꯥ ꯐ꯭ꯔꯤꯗꯨꯕꯨ ꯀꯩꯅꯣꯅꯦ ꯅꯣꯏꯗꯤ ꯃꯥꯂꯦꯁꯤꯌꯥꯗ ꯅꯠꯇ꯭ꯔꯥ
ꯍꯣꯏ ꯃꯥꯅꯦꯕ
ꯎꯝ ꯑꯃꯨꯛ ꯗꯔꯀꯥꯔ ꯂꯩꯔꯁꯨ ꯍꯟꯗꯣꯛ ꯍꯟꯖꯤꯟ ꯀꯩꯅꯣ ꯐ꯭ꯂꯥꯏꯠ ꯇꯧꯔꯒ ꯇꯧꯕ ꯌꯥꯕꯗꯨꯕꯨꯣ
ꯎꯝ ꯎꯝ ꯎꯝ
ꯃꯌꯥꯝꯗꯤ ꯗꯔꯀꯥꯔ ꯂꯩꯔꯛꯀꯅꯤ ꯄꯨꯕꯅ ꯐꯥꯔꯦ
ꯑꯣ ꯍꯣꯏ
ꯎꯝ ꯑꯗꯨꯁꯤꯡꯗꯨꯗꯤ ꯄꯥꯏꯒꯗꯧꯕꯅꯦ
ꯑꯣ ꯎꯝ ꯎꯝ
ꯎꯝ
ꯈꯪꯗ꯭ꯔꯦꯗ ꯅꯣꯡꯁꯤꯁꯨ ꯑꯃꯨꯛ ꯆꯨꯕ ꯆꯨꯔꯦ ꯑꯃꯨꯛꯀ ꯑꯃꯨꯛ ꯅꯣꯡꯃꯨꯛ ꯊꯂꯛꯑꯦ
ꯏꯁꯥꯖꯤꯣꯡ ꯆꯨꯔꯒ ꯂꯩꯦ
ꯈꯪꯗ꯭ꯔꯦꯗ ꯈꯪꯗ꯭ꯔꯦꯗ ꯍꯧꯖꯤꯛꯀꯥꯟꯒꯤ ꯅꯨꯡꯁꯥꯁꯦ ꯒ꯭ꯌꯥꯟ ꯃꯥꯡꯗ ꯇꯥꯗꯕ ꯒꯦꯃꯥꯡꯒ ꯇꯥꯕ ꯅꯠꯇꯦꯗ ꯍꯧꯖꯤꯛꯀꯥꯟ ꯇꯧꯔꯤ ꯃꯤꯌꯥꯝꯁꯦ ꯑꯩꯗꯤ ꯉꯇ
ꯌꯥꯝ ꯁꯥꯗꯧ ꯃꯥꯜꯂꯦ ꯑꯩꯁꯦ
ꯑꯁ ꯌꯥꯝ ꯁꯥꯒꯅꯤꯀꯣ ꯀꯣꯇꯟꯒꯤ ꯑꯗꯨꯗꯤ ꯑꯁ ꯑꯁꯥꯕ ꯃꯐꯝꯗꯤ ꯀꯣꯇꯟꯒꯤ ꯐꯤ ꯑꯃ ꯂꯩꯕꯗꯣ ꯀꯇꯟꯒꯤ ꯐꯤꯅꯦꯛꯇꯣ ꯑꯗꯨꯅ ꯈ꯭ꯋꯥꯏꯗꯒꯤ ꯕꯦꯁꯅꯦ
ꯍꯣꯏ ꯃꯥꯅꯦ
ꯎꯝ ꯑꯗꯨ ꯑꯗꯨꯒꯨꯝꯕ ꯍꯥꯞꯄꯒ ꯀ ꯅꯨꯡꯁꯥꯁꯨ ꯋꯤꯟꯗꯣꯗ ꯋ ꯅꯨꯡꯁꯥ ꯁꯨꯞꯆꯪ ꯆꯪꯍꯟꯅꯕ ꯀꯔꯇꯟ ꯁꯤꯡꯗꯣ ꯂꯣꯏꯅꯃꯛ ꯀꯥꯔꯇꯟ ꯑꯊꯥꯕꯁꯤꯡꯅ ꯈꯨꯝꯖꯤꯜꯂꯒ ꯀꯥ ꯃꯅꯨꯡꯗ ꯂꯩꯕ ꯑꯗꯨ ꯑꯣꯏꯔꯗꯤ ꯌꯥꯝ ꯏꯪꯒꯅꯤ ꯍꯥꯏꯕꯗꯤ ꯐ꯭ꯂꯣꯔꯗ ꯅꯪꯒꯤ ꯀꯥꯗꯨꯁꯨ ꯈꯔ ꯅꯅꯥꯎ ꯅꯨꯄꯥꯒꯤ ꯀꯥꯅ ꯈꯔ ꯆꯥꯎꯕ ꯃꯥꯜꯂꯤꯀꯣ
ꯈꯪꯗꯦꯗ ꯆꯞ ꯃꯥꯟꯅꯕꯒꯨꯝ ꯇꯧꯋꯦꯗ ꯑꯩꯒꯤ ꯀꯥꯗꯁꯨ ꯈꯤꯇꯪꯗꯤ ꯄꯤꯛꯇ ꯄꯤꯛꯑꯦ ꯎꯝ
ꯅꯅꯥꯎ ꯅꯨꯄꯥꯒꯤꯩ ꯀꯥꯗꯅ ꯂꯩꯕꯗꯤ ꯅꯨꯡꯉꯥꯏꯌꯦ
ꯍꯣꯏ ꯎꯝ ꯎꯝ ꯅꯨꯡꯕꯨꯗꯤ ꯅꯨꯡꯉꯥꯏꯅꯤ ꯑꯗꯨꯕꯨ ꯑꯗꯨꯗ ꯑꯩ ꯑꯩ ꯍꯥꯟꯅꯗꯤ ꯑꯗꯨꯗ ꯂꯩꯔꯝꯕꯅꯦ ꯑꯗꯨꯗ ꯂꯩꯔꯒ ꯑꯩꯈꯣꯏ ꯃꯃꯥ ꯕꯕꯥꯅ ꯑꯩꯒꯤ ꯎꯝ ꯃꯌꯥꯏꯗ ꯂꯩꯔꯣꯅ ꯑꯩꯒꯤ ꯄꯣꯠ ꯆꯩ ꯃꯌꯥꯝ ꯂꯣꯏꯅ ꯄꯨꯁꯤꯟꯕꯅꯦ
ꯑꯣ ꯑꯣ ꯅꯪꯗꯤ ꯅꯨꯄꯤ ꯃꯆꯥꯅꯤꯅꯀꯣ
ꯅꯨꯄꯤ ꯃꯆꯥꯅꯦꯅ ꯍꯥꯏꯕ ꯌꯥꯔꯦ ꯀꯔꯤꯁꯨ ꯂꯩꯗꯦꯗ
ꯎꯝ ꯎꯝ ꯎꯝ ꯑꯃꯨꯛ ꯍꯣꯡꯗꯣꯛꯄ ꯌꯥꯏꯗꯅ ꯊꯣꯛꯂꯛꯑ ꯀꯥꯟꯗ
ꯌꯥ ꯌꯥꯕꯗꯤ ꯌꯥꯏ
ꯎꯝ ꯍꯥꯏꯕꯗꯤ ꯄꯥꯈꯥꯡꯁꯤꯡꯗꯤ ꯄꯪꯒꯩꯗ ꯂꯩꯕꯅꯦꯕ
ꯎꯝ
ꯎꯝ ꯑꯗꯨ ꯀꯥꯗꯅ ꯍꯦꯟꯅ ꯆꯥꯎꯕ ꯃꯥꯜꯂꯦꯕ
ꯎꯝ
ꯎꯝ ꯂꯩꯕꯁꯨ ꯑꯗꯨꯀꯥꯗꯨ ꯝꯗꯤ ꯅꯨꯡꯉꯥꯏꯑꯕ ꯗꯨꯀꯥꯗꯨꯗ
ꯍꯣꯏ ꯅꯨꯡꯕꯨꯗꯤ ꯅꯨꯡꯉꯥꯏꯔꯁꯦ ꯑꯗꯨꯗ
ꯎꯝ
ꯋꯤꯟꯗꯣ ꯀ꯭ꯔꯤꯒ꯭ꯔꯥꯜꯁꯨ ꯁꯦꯝꯕꯗꯤ ꯂꯣꯏꯗ꯭ꯣꯏꯗꯥ
ꯑꯣ ꯑꯣ
ꯐꯖꯅ ꯀꯨꯝꯍꯟꯅꯤꯡꯒꯤꯦ ꯃꯤꯗꯣꯗꯣ
ꯎꯝ ꯎꯝ ꯃꯤꯡꯁꯦꯜꯁꯨ ꯌꯥꯝ ꯁꯥꯡꯕ ꯂꯧꯔꯒ ꯃꯤꯡꯁꯦꯟꯗꯨ ꯏꯆꯝ ꯆꯝꯅ ꯃꯥꯒꯤ ꯎꯝ ꯎꯝ ꯀꯩꯅꯣ ꯇꯧꯕꯀꯣ ꯄꯨꯔꯥ ꯑꯗꯨꯃꯥꯏꯅ ꯇꯧꯔꯒ ꯈꯔ ꯑꯊꯥꯕꯅꯀꯣ ꯆꯜꯂꯗꯤ ꯏꯆꯝ ꯆꯝꯅ ꯐꯖꯕꯅꯤ ꯑꯗꯨꯁꯨ ꯀꯥꯏꯕ ꯈꯣꯠ ꯃꯅꯤꯡꯗꯗꯤ ꯑꯗꯨꯝ ꯎ ꯀꯩꯅꯣꯒꯤ ꯎꯗꯨꯅꯀꯣ ꯄꯂꯥꯏ ꯎꯠꯇꯨꯅ ꯍꯥꯞꯄꯒ ꯂꯣꯏꯔꯦꯕꯣ ꯑꯣ ꯌꯥꯝ ꯐꯖꯕꯅꯦ ꯑꯗꯨꯗꯣ
ꯎꯝ
ꯍꯥꯏꯕꯗꯤ ꯑꯩꯗꯤ ꯃꯤꯡꯁꯦꯟ ꯍꯥꯏꯕꯗꯤ ꯌꯥꯝ ꯏꯁꯥꯒꯤ ꯑꯣꯏꯅ ꯌꯥꯝ ꯄꯥꯝꯖꯕꯗꯣ ꯃꯤꯡꯁꯦꯟ ꯍꯥꯏꯔꯗꯤ ꯏꯁꯥ ꯏꯁꯥꯗ ꯌꯥꯝ ꯑꯗꯨꯝ ꯑꯩꯗꯤ ꯀꯥꯟꯅꯔꯒ ꯑꯗꯨꯝ ꯁꯤꯖꯤꯟꯅꯩꯕ ꯇꯥꯕ꯭ꯔꯥ
ꯍꯣꯏ ꯇꯥꯏꯌꯦ ꯇꯥꯏꯌꯦ
ꯎꯝ ꯎꯝ ꯎꯝ
ꯑꯗꯨ ꯍꯥꯏꯔꯒ ꯑꯥ ꯅꯅꯥꯎ ꯅꯨꯄꯤ ꯃꯇꯣꯟ ꯑꯃꯗꯣ
ꯎꯝ
ꯎꯝ ꯃꯥꯁꯨ ꯂꯥꯛꯄ꯭ꯔꯅꯦ
ꯃꯥꯗꯤ ꯂꯥꯛꯑꯔꯣꯏꯗ ꯑꯣ ꯃꯥꯁꯨ ꯂꯥꯛꯑꯦ ꯑꯩꯒꯤ ꯏꯅꯥꯎꯅꯨꯄꯤ ꯑꯃ ꯂꯩꯌꯦꯕꯀꯣ ꯏꯇꯣꯟ ꯇꯣꯟꯕꯤ ꯑꯃ ꯃꯥꯁꯨ ꯂꯥꯛꯄ ꯃꯥꯜꯂꯦ ꯕꯥꯔꯠꯗꯦꯒꯤ
ꯑꯣ ꯑꯣ ꯃꯣꯏꯗꯤ ꯑꯁ ꯅꯨꯡꯉꯥꯏꯔꯝꯒꯅꯤꯅꯦ
ꯑꯁ ꯅꯨꯡꯉꯥꯏꯔꯝꯒꯅꯤ ꯀꯦꯛꯀ ꯆꯥꯈꯥꯏꯗꯅ ꯀꯦꯛꯁꯨ ꯑꯁ ꯘꯔꯤꯒꯤ ꯇꯧꯕꯤꯌꯨ ꯍꯥꯏ ꯘꯔꯤꯒꯤ ꯇꯧꯗꯔ ꯃꯥꯜꯂꯦꯅꯦ ꯑꯁ ꯀꯔꯤꯅꯣ ꯀꯔꯤꯅꯣ ꯀꯔꯤꯅꯣ ꯀꯔꯤꯅꯣ ꯇꯥꯕ꯭ꯔꯣ ꯃꯈꯣꯟꯗꯣ ꯑꯉꯥꯡꯁꯤꯡꯒꯤ ꯃꯈꯣꯟꯗꯣ
ꯇꯥꯗꯦꯗ
ꯎꯝ
ꯈꯪꯗ꯭ꯔꯦꯗ ꯈꯪꯗ꯭ꯔꯦꯗ ꯇꯧꯔꯤꯁꯦ ꯄꯨꯡ ꯃꯔꯤꯕꯨꯗꯤ ꯇꯥꯒꯗꯧꯔꯦ ꯍꯧꯖꯤꯛ ꯁꯤ ꯂꯣꯏꯔꯒ ꯆꯥꯒ ꯊꯛꯂꯒ ꯈꯣꯠꯂꯒ ꯕ꯭ꯔꯦꯛ ꯂꯧ ꯍꯧꯖꯤꯁꯤꯀꯣ ꯑꯩꯈꯣꯏꯁꯨ
ꯍꯣꯏ ꯍꯣꯏ ꯑꯗꯣ ꯑꯗꯨ ꯍꯥꯏꯔꯒ ꯎꯝ ꯀꯩꯅꯣ ꯅꯪꯒꯤ ꯅꯦꯞꯂꯤꯁ ꯐꯖꯕ ꯂꯩꯕ꯭ꯔꯥ
ꯌꯥꯝ ꯂꯩ ꯂꯥꯛꯑꯣ ꯇꯩꯕ
ꯍꯣꯏ ꯍꯣꯏ ꯂꯥꯛꯀꯦꯀꯣ
ꯎꯝ ꯂꯥꯑꯣ ꯂꯥꯎꯑꯣ ꯅꯦꯄꯨꯂꯤꯁ ꯐꯖꯕ ꯑꯩꯗꯤ ꯑꯩꯁꯨ ꯅꯦꯜꯄꯨꯂꯤꯁꯁꯦ ꯌꯥꯝ ꯄꯥꯝꯃꯦꯕ ꯈꯨꯖꯤꯟ ꯅꯨꯡꯖꯤꯟ ꯁꯪ ꯑꯩ ꯑꯗꯨ ꯍꯥꯏꯔꯒ ꯑꯩꯒꯤ ꯔꯤꯡ ꯑꯃꯈꯛ ꯁꯦꯝꯃꯦꯕꯀꯣ
ꯎꯝ
ꯌꯥꯝꯅ ꯐꯖꯕꯅꯦ
ꯀꯔꯤ ꯔꯤꯅꯣ ꯑꯩ ꯌꯦꯡꯅꯤꯡꯉꯦꯅꯦ ꯑꯩꯁꯨ
ꯑꯣ ꯑꯩꯒꯤ ꯊꯥꯏꯅ ꯃꯤꯁꯧ ꯆꯪꯗꯅꯕ ꯍꯥꯏꯕ ꯅꯨꯡ ꯑꯃ ꯂꯩꯌꯦꯕ ꯋꯥꯏꯠ ꯑꯗꯣ ꯑꯩꯒꯤ ꯈꯨꯗꯣꯟꯕꯤ ꯃꯆꯥꯗ ꯍꯥꯞꯔꯝꯕꯗꯣ
ꯎꯝ
ꯑꯗꯨꯗꯣ ꯑꯃꯨꯛ ꯁꯦꯡꯗꯣꯛꯑꯦꯕꯀꯣ
ꯎꯝ
ꯑꯣ ꯑꯗꯨ ꯍꯥꯏꯔꯒ ꯅꯣꯏ ꯅꯣꯏꯒꯤ ꯔꯤꯡꯁꯨ ꯄꯤꯔꯝꯕꯅꯦ ꯑꯩꯉꯣꯟꯗ ꯃꯥꯁꯨ ꯁꯦꯡꯗꯣꯛꯄꯤꯌꯣꯅ ꯉꯁꯤ ꯑꯩ ꯄꯤꯔꯒꯦ ꯉꯁꯤ ꯁꯦꯡꯗꯣꯛꯍꯜꯂꯒꯦ
ꯔꯤꯡ ꯁꯦꯡꯗꯣꯛꯄꯗꯣ ꯎꯝ ꯀꯔꯤꯁꯨ ꯃꯥꯡꯗꯦꯀꯣ
ꯎꯝ ꯃꯥꯡꯕꯗꯤ ꯃꯥꯡꯒꯅꯤ ꯈꯤꯇꯪꯕꯨꯗꯤ ꯈꯦꯠꯂꯒ ꯈꯣꯠꯂꯒ ꯃꯥꯒꯤ ꯗꯤꯖꯥꯏꯟꯗꯨꯅ ꯈꯔ ꯃꯣꯠꯇꯤ ꯃꯣꯠꯍꯟꯕ ꯑꯗꯨꯒꯤ
ꯎꯝ
ꯅꯪꯒꯤꯗꯤ ꯁꯦꯡꯅꯤꯉꯥꯏ ꯂꯩꯇꯦꯗꯅ
ꯑꯣꯏ ꯂꯣꯏꯇꯦ ꯑꯩꯗꯤ
ꯎꯝ ꯎꯝ ꯑꯃꯗꯗꯤ ꯃꯥꯅ ꯗꯣꯠ ꯗꯣꯠ ꯊꯝꯃꯒꯤꯗꯣ ꯑꯗꯨ ꯃꯐꯝꯗ ꯌꯥꯝ ꯃꯣꯠꯍꯟꯕ ꯍꯥꯏꯕ ꯇꯥꯔꯦ
ꯎꯝ ꯎꯝ ꯎꯝ
ꯑꯗꯨꯒꯤꯅꯦꯕ ꯌꯥꯝꯅ ꯀꯩ ꯀꯩꯅꯣ ꯀꯣ ꯂꯤꯛꯀꯨꯝꯕ ꯈꯣꯠꯄ ꯇꯧꯕ ꯀꯥꯟꯗ ꯃꯥꯁꯣ ꯌꯥꯝ ꯑꯃꯨꯛ ꯃꯣꯠꯈ꯭ꯔ ꯃꯥꯜꯂꯦꯕ ꯑꯗꯨꯗꯅꯦꯕ ꯈ꯭ꯋꯥꯏꯗꯒꯤ ꯃꯔꯨꯗꯤ
ꯃꯁꯤꯗꯤ ꯀꯩ ꯌꯦꯟꯁꯥꯡ ꯆꯥꯗꯣꯏꯅꯣ
ꯉꯁꯤꯗꯤ ꯈꯔ ꯑꯍꯥꯎꯕ ꯆꯥꯔꯁꯦ
ꯑꯗꯨ ꯑꯍꯥꯎꯕ ꯍꯥꯏꯔꯁꯨ ꯀꯔꯤ ꯌꯦꯟꯖꯥꯡꯅꯣ ꯍꯥꯏꯕ
ꯅꯣꯏ ꯅꯣꯏꯗꯨꯅꯗꯤ ꯑꯣꯛꯁꯥ ꯆꯥꯅꯤꯡ ꯃꯥꯜꯂꯦ ꯃꯥꯗꯤ
ꯑꯣ
ꯑꯣꯛꯁꯥ ꯂꯧꯔꯗꯤ ꯅꯪꯒ ꯑꯉꯥꯡ ꯑꯅꯤꯁꯤꯗꯤ ꯉꯥ ꯑꯣꯏꯅ ꯊꯣꯡꯝꯕꯤꯔꯝꯃꯒꯦ
ꯏꯌꯥꯗ ꯌꯥꯏꯗ
ꯎꯝ ꯃꯥꯁꯨ ꯆꯠꯂꯝꯗꯥꯏꯗ ꯑꯍꯥꯎ ꯑꯍꯥꯎꯕꯗꯤ ꯆꯥꯅꯤꯡꯉꯦꯅ ꯍꯥꯏꯕꯅꯦꯕꯀꯣ
ꯎꯝ ꯎꯝ
ꯎꯝ ꯎꯝ
ꯆꯟꯅꯤꯡꯉꯝꯒꯅꯤ ꯍꯥꯏꯕꯗꯤ ꯑꯃꯨꯛ ꯊꯣꯛꯂꯛꯑꯗꯤ ꯈꯪꯗꯦꯗ ꯃꯣꯏꯗꯁꯨ ꯌꯦꯡꯒꯦ ꯌꯥꯝ ꯂꯩꯗꯅ
ꯑꯣ ꯂꯩꯕꯅꯦ ꯑꯩꯈꯣꯏ ꯅꯣꯏ ꯅꯣꯏꯗꯗꯤ ꯑꯍꯥꯎꯕꯗꯤ ꯈꯔ ꯄꯥꯝꯕꯀꯣ ꯃꯥꯗꯣ
ꯎꯝ
ꯆꯍꯥꯎꯕ ꯆꯤꯟꯖꯥꯛꯇꯤ ꯈꯔ ꯃꯥ ꯄꯥꯝꯕꯀꯣ
ꯍ ꯍꯣꯏ
ꯃꯍꯥ ꯃꯄꯣꯛ ꯑꯃꯗ ꯃꯥꯁꯦ ꯀꯥꯡꯁꯣꯏ ꯈꯛꯇꯒꯨꯝꯕ ꯆꯥꯔꯛ ꯄ ꯃꯥꯥꯂꯦꯕ ꯃꯥꯗꯣ
ꯑꯣꯏ
ꯑꯗꯨꯒꯤ ꯃꯥꯗꯣ ꯑꯣꯛꯁꯥ ꯑꯣꯏꯅ ꯆꯥꯅꯤꯡꯉꯤ ꯍꯥꯏꯕꯀꯣ
ꯎꯝ ꯎꯝ
ꯎꯝ ꯎꯝ
ꯑꯗꯨꯗꯤ ꯄꯤꯖꯔꯣꯗꯅ
ꯑꯧ ꯎꯛꯁꯥ ꯃꯥ ꯃꯥ ꯊꯣꯡꯕ ꯂꯥꯛꯑꯣꯅ ꯍꯥꯏꯈꯤꯕꯅꯤ ꯃꯥ ꯂꯥꯛꯇꯤ ꯂꯥꯛꯀꯅꯤꯀꯣ ꯃꯥ ꯊꯣꯡꯕꯅ ꯍꯥꯏꯈꯤꯕꯅꯤ ꯉꯁꯤꯗꯤ ꯃꯥ ꯃꯉꯣꯟꯗ ꯇ꯭ꯋꯨꯁꯟ ꯂꯧꯍꯧꯔꯔꯣꯏꯕꯀꯣ ꯇ꯭ꯋꯏꯁꯟꯗꯤ ꯑꯇꯣꯞꯄꯗ ꯃꯥꯗꯤ ꯏꯁꯄꯤꯁꯦꯜꯒꯤ ꯑꯦꯟꯖꯥꯡ ꯑꯁꯤꯗꯤ ꯊꯣꯡꯍꯜꯂꯒꯦ ꯑꯗꯨꯒ ꯇꯨꯏꯁꯟ ꯂꯧꯕꯅ ꯍꯥꯥ
ꯃꯥꯅ ꯊꯣꯡꯗꯣꯏꯔꯥ
ꯃꯥꯅ ꯊꯣꯡꯒꯅꯤ ꯑꯃꯨꯛ ꯑꯣꯛꯁꯥꯕꯤ
ꯑꯗꯨꯗꯤ